ꯇꯥꯕꫭ
ꯇꯥꯔꯦ
ꯑꯁ ꯑꯃꯨꯛ ꯌꯥꯗꯕꯗ ꯑꯩ ꯀꯥꯎꯟ ꯃꯊꯥ ꯁꯥꯔꯨꯔꯕ
ꯌꯥꯔꯦ ꯌꯥꯔꯦ
ꯎꯝ ꯀꯩꯗꯧꯔꯤꯒꯦ
ꯍꯤꯞꯄꯤꯌꯦ
ꯑꫭ
ꯅꯪꯗꯤ
ꯑꯩ ꯀꯩꯁꯨ ꯇꯧꯗꯦ ꯁꯨꯝ ꯂꯩꯔꯝꯕꯅꯦ
ꯉꯁꯥꯏꯒꯤ ꯅꯪꯅ ꯍꯥꯏꯔꯝꯕ ꯑꯃ ꯀꯩꯅꯣꯗꯣ ꯃꯥ ꯀꯩꯅꯣꯒꯤ ꯃꯔꯝꯗꯣ ꯍꯥꯏꯗꯤ ꯃꯣꯏ ꯀꫭ ꯆꯤꯡ ꯌꯥꯎꯕꯩ ꯃꯔꯝꯗꯣ ꯀꫭꯆꯤꯡ ꯌꯥꯎꯕꯒꯤ ꯑꯃ ꯍꯥꯏꯅꯔꯝꯕꯗꯣ ꯕꯥꯏꯅꯤꯅ
ꯍꯜꯂꫭ ꯑꯥ
ꯑꯗꯨꯗꫭ ꯑꯝꯇ ꯍꯥꯏꯔꯛꯑꯣꯅꯦ ꯑꯝꯇꯒ ꯍꯥꯏꯗꯤ ꯃꯣꯏ ꯕꯥꯏꯑꯣ ꯕꯥꯏꯑꯣꯃꯦꯇ꯭ꯔꯤꯛꯁ ꯅꯝꯕꯗꯣ
ꯎꯝ
ꯑꯗꯨꯗꯣ ꯆꯠꯈꯤꯕꯩꯁꯨ ꯍꯜꯂꯛꯄꯩꯁꯨ ꯅꯝꯃꯦ ꯍꯥꯏꯗꯅ ꯆꯠꯈꯤꯕꯩꯁꯨ ꯂꯣꯏꯈꯤꯕꯁꯨ ꯑꯗꯣ ꯑꯃ ꯃꯣꯏꯒꯤ ꯑꯩꯅ ꯍꯥꯏꯗꯤ ꯑꯃ ꯑꯗꯨꯗꯣ ꯑꯩꯈꯣꯏꯅ ꯅꯣꯡ ꯐꯥꯗꯣꯛꯁꯨ ꯊꯕꯛ ꯆꯤꯜꯂꯦ ꯍꯥꯏꯅ ꯕꯥꯏꯑꯣꯃꯦꯇ꯭ꯔꯤꯛꯁ ꯅꯝꯕꯁꯦ ꯅꯪꯗꯕ ꯅꯠꯇ꯭ꯔꯒ ꯈꯣꯠꯇꯕ ꯑꯃ ꯇꯧꯔꯦꯅ ꯈꯜꯂꯁꯦꯕ ꯑꯗꯨꯗꯤ ꯍꯥꯏꯗꯤ ꯃꯣꯏꯒꯤ ꯊꯥꯒꯤ ꯁꯇꯤꯄꯦꯟ ꯐꯪꯕꯗꯣ
ꯑꯥ
ꯀ ꯀꯛꯇꯣꯏꯔꯥꯕ ꯁꯨꯇꯤ ꯌꯥꯝ ꯇꯣꯏꯅ ꯇꯧꯔꯒꯗꯤ ꯌꯥꯝ ꯅꯝ ꯌꯥꯝ ꯇꯣꯏꯅ ꯂꯥꯛꯇ꯭ꯔꯒꯗꯤ
ꯅꯠꯇꯦ ꯃꯣꯏꯒꯤꯗꯣ ꯊꯥ ꯑꯃꯒꯤ ꯍꯥꯏꯗꯤ ꯑꯦꯇꯦꯟꯗꯦꯟꯁ ꯁꯤꯒꯤ ꯁꯚꯦꯟꯇꯤ ꯐꯥꯏꯚ ꯁꯨꯗꯣꯅꯤ ꯍꯥꯏꯔ ꯂꯩꯕ ꯃꯥꯂꯦ ꯑꯗꯨꯝ ꯅꫭꯡ ꯃ ꯅꯤꯅꯤꯗꯤ ꯂꯦꯞꯄ ꯌꯥꯕ ꯃꯥꯜꯂꯦ ꯃꯣꯏꯒꯤꯗꯣ
ꯑꯣ ꯑꯗꯨꯗꯤ ꯃꯣꯏ ꯆꯞ ꯃꯥꯟꯅꯩꯅ ꯑꯩꯈꯣꯏ ꯀꯣꯂꯦꯖꯀꯨꯝꯕꯅꯤꯅꯦ ꯀꯣꯂꯦꯖꯇ ꯁꯕꯦꯟꯇꯤ ꯐꯥꯏꯚ ꯄꯥꯔꯁꯦꯟ ꯌꯧꯔꯗꯤ ꯌꯥꯏ ꯈꯣꯠꯂꯦ ꯇꯧꯕꯗꯣ
ꯎꯝ
ꯑꯥ ꯆꯠꯄꯤꯔ ꯂꫭꯏꯔꯦ ꯅꯠꯇ꯭ꯔ ꯑꯗꯣ ꯈꯜꯂꯛꯄꯗ ꯑꯝꯇ ꯂꯥꯏ ꯈꯣꯏꯔꯝꯈꯤꯒꯦ ꯈꯜꯂꯛꯄꯥ ꯍꯥꯏꯅ ꯑꯝꯇ
ꯑꯣ ꯑꯗꯨꯅꯦ ꯑꯁ ꯑꯩꯁꯦ ꯄꯩꯁꯥ ꯑꯗꯨꯝꯒꯤꯅꯦ ꯑꯩꯅ ꯊꯥꯖꯟꯗꯣꯏꯁꯦ
ꯑꯩꯗꯤ ꯀꯣꯆꯤꯡꯗꯨꯁꯨ ꯌꯥꯎꯁꯨ ꯌꯥꯎꯅꯤꯡꯕ ꯑꯩ ꯀꯣꯆꯤꯡꯗꯨꯁꯨ ꯑꯗꯨꯨꯝ ꯆꯠꯅꯤꯡꯉꯦꯕ ꯀꯣꯆꯤꯡꯒꯨꯝꯕ ꯑꯗꯨꯅ ꯌꯥꯎꯅꯤꯡꯕꯒꯤ ꯑꯗꯨꯝ ꯑꯩ ꯈꯜꯂ ꯑꯗꯤ ꯌꯥꯝ ꯐꯅꯤ ꯈꯜꯂꯦ
ꯑꯩꯁꯨ ꯈꯜꯂꯦ ꯑꯗꯨꯒ ꯄꯩꯁꯥꯒꯤꯁꯨ ꯅꯠꯇꯕ ꯍꯥꯏꯗꯤ ꯑꯃꯨꯛ ꯄꯩꯁꯥꯗꯣ ꯇꯤꯡꯉꯒ ꯇꯝꯗꫭꯔꯁꯨ ꯇꯟꯕ
ꯍꯣꯏ ꯄꯩꯁꯥꯗꯣ ꯑꯃꯨꯛ ꯇꯤꯡꯉꯒ ꯇꯝꯕꯗꯨꯁꯨ ꯑꯃꯨꯛ ꯇꯜꯂꯤ ꯁꯤꯗꯗꯤ ꯌꯦꯡꯉꫭꯅ ꯄꯩꯁꯥꯁꯨ ꯐꯪ ꯐꯪꯕ ꯂꯥꯏꯔꯤꯛꯁꯨ ꯇꯝꯕ ꯐꯪꯕ ꯑꯗꯨꯅ ꯌꯥꯝ ꯀꯥꯟꯅꯩꯗꯅ
ꯍꯣꯏ ꯑꯗꯨꯅꯦ ꯑꯗꯨꯅ ꯍꯦꯟꯅ ꯀꯥꯟꯅꯩ ꯍꯥꯏꯕ
ꯑꯗꯨꯗꯨꯒꯤ ꯑꯩꯁꯦ ꯌꯥꯎꯅꯤꯡꯕꯅꯦꯕ ꯌꯣꯛꯈꯠꯂꯛꯇ꯭ꯔꯒꯗꯤ ꯈꯪꯗꯦ ꯑꯩ ꯐꯣꯝ ꯊꯥꯖꯤꯟꯈꯤꯦ ꯑꯗꯨꯅ ꯑꯩꯈꯣꯏ ꯕꯥꯅꯏꯅꯦ ꯃꯟꯗꯤꯦꯗ ꯊ ꯊꯖꯤꯜꯂꯣꯏꯌꯦ ꯐꯣꯝꯗꯣꯒꯁꯤ ꯊꯥꯖꯤꯜꯂꯨꯔ ꯑꯗꯨ ꯑꯣꯏꯏꯌꯦ
ꯑꯩꯅ ꯍꯣꯏ ꯍꯣꯏ ꯍꯣꯏ ꯍꯥꯏꯈꯤꯕꯈꯤꯕꯅꯦ
ꯑꯁ ꯑꯩꯗꯤ ꯑꯗꯨꯝ ꯊꯥꯖꯟꯕꯤꯅꯦ
ꯑꯩꯁꯨꯅꯦ ꯑꯩꯗꯤ ꯉꯔꯥꯡ ꯊꯥꯖꯤꯟꯒꯦꯅ ꯌꯦꯡꯉꯝꯃꯦꯕ ꯑꯩ ꯉꯔꯥꯡ ꯑꯦ ꯑꯦꯁ ꯁꯤꯒ ꯏꯟꯀꯝꯒꯗꯣ ꯂꯥꯛꯄꯒꯤ ꯑꯗꯨꯗꯒꯤ ꯌꯦꯡꯉꯝꯕꯗ ꯑꯗꯨꯗꯤ ꯑꯩꯅ ꯑꯁ ꯒ꯭ꯌꯥꯟ ꯇꯥꯗ꯭ꯔꯦꯗ ꯍꯥꯏꯅ ꯇꯣꯛꯕ ꯑꯗꯨꯗꯤꯩ ꯀꯣꯟ ꯇꯧꯔꯒꯦꯅ
ꯑꯣꯝ
ꯍꯣꯏ ꯈꯪꯗ꯭ꯔꯦꯅ
ꯑꯁ ꯈꯪꯗꯦꯗ ꯑꯩꯁꯨꯅꯦ ꯊꯥꯖꯤꯜꯂꯒꯅꯦ ꯂꯥꯏꯕꯛ ꯆꯥꯡ ꯑꯃꯝꯇ ꯌꯦꯡꯒꯦ ꯇꯧꯅꯤ
ꯃꯥꯅꯤ ꯌꯦꯡꯉꯁꯤ ꯌꯦꯡꯉꯁꯤ
ꯑꯗꯨꯅ ꯐꯥꯔꯣꯏꯗ꯭ꯔꯣ
ꯐꯗꯣꯏꯅꯦ ꯌꯦꯡꯉꯣꯗꯅ ꯊꯥꯒꯤ ꯃꯣꯏꯗꯣ ꯊꯥꯒꯤ ꯐꯪꯗꯦ ꯍꯥꯏꯕ ꯅꯠꯇ꯭ꯔꯣ ꯅꯪ ꯍꯥꯏꯗꯣ
ꯍꯣꯏ ꯍꯣꯏ ꯊꯥ ꯇꯪꯈꯥꯏ ꯇꯪꯈꯥꯏꯒꯤ ꯍꯥꯏꯗꯤ ꯆꯍꯤ ꯇꯪꯈꯥꯏ ꯇꯪꯈꯥꯏ ꯂꯩꯔꯒ ꯍꯥꯏꯗꯤ ꯁꯤꯛꯁ ꯃꯊꯁ ꯁꯤꯛꯁ ꯃꯟꯊꯁꯂꯝ ꯄꯤ
ꯑꯦ ꯑꯗꯣ ꯑꯃꯗꯨꯗꯤ ꯅꯥꯏꯟ ꯃꯟ ꯈꯛꯇꯅꯦ ꯃꯥꯏ ꯗ꯭ꯌꯨꯔꯦꯁꯟꯗꯣ ꯑꯦꯁ ꯑꯦꯦꯁ ꯁꯤꯗꯤ
ꯑꯗꯨꯗꯤ ꯇꯪꯈꯥꯏ ꯑꯃ ꯑꯣꯏꯔꯛꯑꯗꯧ ꯃꯥꯜꯂꯦ
ꯑꯗꯨꯗꯤ ꯅꯥꯏꯃꯟ ꯍꯥꯏꯔ ꯗꯤ ꯐꯣꯔꯦꯟ ꯍꯥꯞꯇ ꯄꯤ ꯀꯩꯅꯣꯗ ꯍꯥꯞꯇ ꯇꯄꯤꯤ ꯇꯥꯔꯦꯅꯦ ꯊꯥ ꯃꯔꯤ ꯇꯪꯈꯥꯏꯗ ꯑ ꯑꯗꯨꯣ ꯊꯥ ꯊꯥꯏ ꯄꯤꯕꯤꯕꯗꯤ ꯀꯩ ꯀꯥꯏ
ꯊꯥ ꯊꯥꯒꯤ ꯄꯤꯔꯗꯤ ꯐꯔꯣꯏꯗ꯭ꯔꯣ ꯃꯣꯏꯗꯣ
ꯍꯥꯏꯗꯤ ꯀꯣꯝꯃꯦ ꯍꯥꯏꯗꯅ ꯑꯩꯈꯣꯏꯗꯁꯨ ꯃꯣꯏꯗꯁꯨ ꯀꯣꯝꯅꯤ ꯑꯩꯈꯣꯏꯗꯁꯨ ꯀꯣꯝꯅꯤ ꯅꯠꯇ꯭ꯔꯥ ꯑꯗꯨꯝ ꯊꯥ ꯊꯥꯒꯤ ꯃꯔꯤ ꯃꯔꯤ ꯑꯗꯨꯗ ꯂꯥꯛꯄ ꯍꯥꯏꯁꯦ ꯑꯗꯨꯝ ꯀꯩꯣꯝ ꯃꯆꯦꯠ ꯃꯆꯥꯗꯣ ꯇꯧꯔꯁꯨ ꯀꯥꯟꯅꯗꯣꯔꯤꯕꯝꯅꯤ ꯍꯥꯏꯕ
ꯍꯣꯏꯌꯦ ꯑꯗꯨꯅꯦ ꯍꯣꯁꯇꯦꯜꯒꯤ ꯐꯤꯗ ꯄꯤꯔꯁꯨ ꯅꯠꯇ꯭ꯔꯣ
ꯍꯣꯇꯦꯜ ꯐꯤꯁꯨ ꯄꯤꯔꯛꯇꯀꯅꯤ ꯑꯩꯣꯏꯗꯤ ꯍ ꯍꯛꯆꯦꯜꯁꯨ ꯂꯩꯇꯕ ꯌꯥꯔꯣꯏꯗꯣ ꯂꯝꯁꯤꯅꯁꯨ ꯑꯔꯥꯞꯄꯗꯒꯤ ꯑꯣꯏꯔꯦ ꯑꯔꯥꯞꯄ ꯏꯆꯤꯟꯜ ꯏꯅꯥꯎꯁꯨ ꯑꯣꯏꯔꯦ
ꯃꯥꯅꯤ ꯏꯕꯦꯝꯃꯥ ꯍꯣꯁꯇꯦꯜꯗꯨꯁꯨꯅꯦ ꯒꯦꯁꯇ ꯑꯃꯨꯛ ꯂꯩꯔꯛꯇꯣꯏꯅꯤꯀꯣ
ꯑꯦ ꯍꯣꯁꯇꯦꯜ ꯑꯗꯣ ꯍꯣꯁꯇꯦꯜꯅ ꯋꯥꯟꯗꯣ ꯄꯤ ꯍꯥꯏꯌꯦ
ꯎꯝ ꯈꯪꯗꯌꯦ ꯑꯩꯈꯣꯏ ꯏꯃꯥꯟꯅꯕꯤꯗꯨꯗꯤ ꯒꯦꯁꯇ ꯂꯩꯌꯦ
ꯒꯦꯁ ꯑꯗꯨꯝ ꯂꯩ ꯌꯥꯕ꯭ꯔ‌ꯣ
ꯋꯥꯟꯒꯤ ꯀꯩꯅꯣꯗꯣ ꯑꯩꯈꯣꯏ ꯍꯣꯁꯇꯦꯜꯒꯤꯅ ꯑꯣꯏꯕꯅꯦ
ꯑꯣ ꯑꯗꯨꯅ ꯑꯣꯏꯔꯝꯕ ꯌꯥꯏ ꯋꯥꯟꯗ ꯂꯩꯕ ꯇꯜꯂꯦ ꯑꯗꯨꯝ ꯂꯩꯔꯒꯦ ꯍꯥꯏꯕꯒꯤ ꯑꯣꯏꯔꯝꯕ ꯌꯥꯏ ꯃꯣꯏꯅ ꯍꯥꯏꯕꯗꯗꯤ ꯑꯗꯨ ꯀꯣꯆꯤꯡꯗꯨꯕꯨ ꯈꯜꯂꯗꯤ ꯍꯣꯁꯇꯦꯜꯁꯨ ꯄꯤ ꯍꯥꯏꯌꯦꯕ ꯋꯥꯟꯗ ꯀꯩꯅꯣꯅ ꯍꯥꯏꯕꯅꯦꯕ ꯃꯣꯏ ꯃꯣꯏ ꯀꯩꯅꯣꯅ ꯇꯧꯕ ꯃꯤꯅ ꯍꯥꯏꯔꯛꯄꯅꯦ ꯑꯗꯣ ꯑꯩꯅ ꯋꯥꯟꯗꯗꯤ ꯑꯁ ꯑꯩꯁꯨ ꯂꯩꯅꯤꯡꯗꯦ ꯁꯤꯗ ꯑꯗꯨꯝ ꯂꯩꯔ ꯁꯤꯗ ꯑꯗꯨꯝ ꯂꯩꯈꯤꯕꯅ ꯐꯩ ꯍꯥꯏꯕ ꯍꯣꯡꯗꯣꯛ ꯍ‌ꯣꯡꯖꯤꯟ ꯄꯣꯠ ꯆꯩ ꯃꯌꯥꯝꯗꯨ ꯌ‌ꯦꯡꯉ‌ꯣꯅ ꯄꯣꯠꯁꯤ ꯋꯥꯏ ꯍꯥꯏꯕ ꯍꯣꯡꯗꯣꯛꯀ ꯍꯣꯡꯣꯟꯖꯤꯟꯒ ꯇꯧꯕꯅꯤ ꯑꯩꯈꯣꯏ ꯅꯍꯥꯟ ꯑꯃꯨ ꯌ‌ꯦꯉꯣꯅ ꯒꯦꯁꯇ ꯂꯩꯔꯝꯕꯒ ꯍꯣꯡꯗꯣꯛ ꯍ‌ꯣꯡꯖꯤꯟ ꯇꯧꯕꯗ ꯀꯌꯥꯗꯤ ꯋꯥꯈ꯭ꯔꯦ
ꯑꯗꯨꯅꯤ ꯄꯣꯠ ꯆꯩ ꯗꯨ ꯃꯆꯥ ꯃꯁꯨ ꯁꯨ ꯑꯗꯨꯝ ꯀꯨꯏꯅ ꯂꯩꯔꯛꯑꯕꯅꯤꯅ ꯃꯆꯥ ꯃꯁꯨ ꯄꯣꯠ ꯆꯩꯁꯨ ꯌꯥꯝꯈꯠꯂꯛꯑꯕꯅꯤꯅ
ꯍꯣꯏ ꯑꯍꯥꯟꯕ ꯂꯥꯛꯄꯗꯗꯤ ꯌꯥꯝꯗ ꯅꯠꯇ꯭ꯔꯥꯗꯩ ꯁꯨꯝ ꯁꯨꯝ ꯁꯨꯝ ꯁꯨꯝ ꯌꯥꯝꯈꯠꯂꯛꯑꯦ
ꯎꯝ ꯑꯗꯨꯝ ꯂꯩꯕꯗꯩꯗꯤ ꯌꯦꯡꯉꯣꯟꯗ ꯍꯧꯖꯤꯛꯇꯤ ꯈꯨ ꯌꯥꯝ ꯑꯃꯅꯦ ꯍꯥꯟꯗꯩꯐꯝ ꯑꯃꯨꯛ ꯀꯩ ꯌꯥꯝꯃꯦ ꯍꯧꯖꯤꯛꯇꯤ ꯑꯗꯨꯝ ꯗ꯭ꯔꯦꯁ ꯈꯁꯦ ꯑꯗꯨꯝ ꯆꯍꯤ ꯑꯅꯤꯃꯨꯛ ꯂꯩꯁꯤꯜꯂꯛꯑꯕꯅꯤ ꯑꯗꯨꯝ ꯈꯔ ꯈꯔꯁꯨ ꯂꯩꯕ ꯑꯗꯨꯝ ꯍꯦꯟꯒꯠꯂꯛꯑꯦ ꯅꯠꯇ꯭ꯔꯥ
ꯎꯝ ꯑꯗꯩ ꯊꯝꯃ ꯋꯥ ꯆꯠꯂꯒꯦ
ꯑꯗꯨꯅꯦ ꯑꯁ ꯑꯩ ꯍꯣꯡꯗꯣꯛ ꯍꯣꯡꯖꯤꯟ ꯇꯧꯕ ꯌꯥꯝ ꯇꯜꯂꯦ ꯑꯗꯨꯝ ꯂꯩꯕ ꯌꯥꯔꯅꯤ ꯅꯨꯡꯉꯥꯏꯅꯤ ꯈꯜꯂꯦ
ꯎꯝ
ꯑꯗꯣ ꯃꯣꯏꯁꯨ ꯑꯗꯨꯝ ꯌꯥꯗꯤ ꯌꯥꯗꯧ ꯃꯥꯜꯂꯦ ꯍꯥꯏꯅꯔꯒ ꯀꯩꯀꯩꯀꯩ ꯇꯧꯔꯒꯀꯣ
ꯍꯣꯏ ꯌꯥꯗꯧ ꯃꯥꯜꯂꯦ
ꯌꯥꯗꯧ ꯃꯥꯜꯂ‌ꯦ ꯃ‌ꯣꯏꯁ‌ꯦ ꯑꯗꯣ ꯈꯟꯕꯨ ꯈꯜꯂꯛꯑꯗꯤ ꯐꯩꯌꯦ ꯈꯜꯂꯛꯇ꯭ꯔꯒꯗꯤ ꯍꯥꯏꯅꯔꯤꯕ ꯄꯨꯝꯅꯃꯛꯁ‌ꯦ ꯂ‌ꯣꯏꯅ ꯃꯥꯡꯗꯣꯔꯤꯕ ꯑꯅꯤ
ꯃꯥꯡꯗ‌ꯣꯏꯅ‌ꯦ ꯑꯁ ꯑꯗꯨꯅꯦ ꯑꯩꯅ ꯈꯜꯂꯤꯁ‌ꯦ
ꯅꯣꯏ ꯑꯁ ꯃꯥꯛꯁ ꯂꯩꯁꯤꯁꯨ ꯀꯩꯀꯩ ꯃꯣꯏꯒꯤ ꯀꯩ ꯀꯩꯀꯩ ꯑꯗꯨꯗ ꯍꯪꯕꯩ ꯈꯣꯠꯄꯩꯗꯨꯁꯨ ꯈꯔ ꯈꯪꯉꯒ ꯆꯠꯂꯗꯤ ꯈꯤꯇꯪꯁꯨ ꯐꯗꯧꯕ
ꯑꯗꯨꯁꯨ ꯈꯪꯗꯦ ꯏꯃꯥꯟꯅꯕꯤꯗ ꯍꯪꯉꯁꯨ ꯂꯥꯏꯕꯅꯤ ꯂꯥꯏꯕꯅꯤ ꯃꯥꯁꯨ ꯀꯦꯝꯝ ꯄꯥꯗꯦ ꯑꯗꯨꯗꯨꯅꯦ ꯍꯥꯏꯔꯤꯁꯤ
ꯑꯗꯨꯅꯦ ꯃꯣꯏꯅ ꯃꯣꯏꯅ ꯍꯩꯕꯒꯤ ꯂꯥꯏꯕ ꯑꯣꯏꯔꯝꯃꯗꯤ ꯍꯩꯇꯕ ꯑꯈꯣꯏꯗꯤ ꯂꯨꯔꯝꯕ ꯂꯨꯔꯛꯑꯗꯤ
ꯑꯗꯨꯅꯦ
ꯃꯣꯏꯅ ꯍꯥꯟꯅꯗꯒꯤ ꯈꯔ ꯈꯔ ꯀꯔꯤ ꯅ‌ꯣꯏ ꯏꯃꯥꯟꯅꯕꯤꯗꯣ ꯑꯃ ꯍꯥꯟꯅ ꯀꯩꯅꯣ ꯂꯧꯋꯦ ꯍꯥꯏꯗꯥꯏꯅ‌ꯦ ꯄꯣꯜ ꯁꯥꯏꯟꯁ ꯇꯝꯃꯦ ꯍꯥꯏꯗꯥꯏꯅ‌ꯦ
ꯎꯝ
ꯃꯣꯏꯗꯤ ꯄꯣꯜ ꯁꯥꯏꯟꯁ ꯑ‌ꯣꯏꯕꯒꯤ ꯂꯥꯏꯕ ꯑꯣꯏꯔꯝꯃꯗꯤ
ꯑꯩꯈꯣꯏꯗ ꯅ ꯑꯃꯨꯛ ꯂꯨꯔꯗꯤ ꯀꯃꯥꯏꯅ ꯇꯧꯗꯣꯏꯅꯣ ꯁꯤꯅꯤ ꯑꯩꯅ ꯈꯜꯂꯤꯁꯦ
ꯑꯗꯨꯅꯤ ꯑꯁ ꯕꯤꯠꯇꯤ ꯂꯩꯔ‌ꯣꯏꯍꯦ
ꯑ
ꯅꯪꯅ ꯅꯪꯅ ꯑꯅꯤꯃꯛ ꯊꯥꯖꯤꯟꯒ꯭ꯔꯕ ꯅꯠꯇ꯭ꯔ ꯑꯃꯇꯪ ꯊꯥꯖꯤꯟꯒ꯭ꯔꯕ‌ꯣ
ꯑꯩꯒꯤꯗꯣ ꯑꯃꯈꯛꯇ ꯊꯥꯖꯤꯜꯂꯤ ꯑꯅꯤꯒ ꯍꯥꯞꯆꯤꯟꯒ
ꯑꯩꯁꯨ ꯑꯩꯩꯗꯤ ꯑꯅꯤꯃꯛ ꯊꯖꯤꯟꯒꯥꯅꯤꯗꯣ
ꯑꯩꯁꯨ ꯑꯅꯤꯗ ꯊꯥꯖꯤꯟꯒꯦ ꯈꯟꯕꯅꯦ ꯑꯗꯣ ꯅꯪ ꯀꯔꯝꯕ ꯊꯥꯖꯤꯜꯂꯤꯕ
ꯑꯩꯁꯦ ꯑꯦꯁ ꯑꯦꯁ ꯁꯤ ꯅꯠꯇꯕ ꯌꯨ ꯄꯤ ꯑꯦꯁ ꯁꯤꯗ ꯊꯥꯒꯠꯂꯛꯑꯦ ꯍ ꯑꯗꯨ ꯍ ꯑꯣꯏꯁꯨ ꯊꯥꯖꯤꯟꯗꯣꯏꯅꯦ ꯑꯗꯨꯁꯨ
ꯀꯩꯅꯣꯁꯦ ꯐꯣꯟ ꯇꯧꯔꯛꯑꯦ ꯅꯪꯒꯤꯃꯥꯟꯅꯕꯤꯗꯣ ꯑꯄꯤꯦꯄꯤꯗ
ꯑꯩꯒꯤ ꯐꯣꯟ ꯇꯧꯛꯏꯕ ꯃꯥꯅꯦꯦ
ꯐꯣꯟ ꯃꯥꯩ ꯆꯨꯝꯅꯩ ꯀꯣꯜꯂꯅꯤ
ꯎꯝ
ꯋꯥꯔꯤ ꯋꯥ ꯁꯥꯟꯅꯖꯕ ꯋꯥꯔꯤ ꯁꯥꯟꯅꯖꯦ ꯍꯥꯏꯕ ꯑꯣꯏꯔꯝꯅꯤ
ꯌꯥꯥꯎꯔꯕꯅꯦ ꯑꯗꯨꯁꯨ
ꯃꯥꯗꯤ ꯌꯥꯔꯦ ꯃꯥꯒꯤꯗꯣ ꯀꯣꯟꯠꯅꯣ ꯍꯥꯏꯅꯔꯁꯦ ꯃꯥꯒꯤꯗꯣ ꯃꯥꯗꯤ ꯍꯥꯟꯅ ꯀꯨꯏꯔꯦ ꯍꯥꯏ ꯌꯥꯎꯕ
ꯀꯨꯏꯔꯦ ꯃꯥꯔꯤ ꯀꯨꯏꯔꯦ
ꯑꯗꯨ ꯃꯥ ꯀꯩꯅꯣꯕ ꯀꯌꯥꯅꯣ ꯑꯃꯁꯨ ꯇꯣꯛꯈ꯭ꯔꯦ ꯍꯥꯏꯌꯦ ꯃꯥꯏꯅꯣ ꯀꯩꯅꯣ ꯃꯥꯟꯗꯅ ꯈꯣꯠꯇꯅ ꯄꯤꯔꯛꯈꯤꯗ꯭ꯔꯦ ꯃꯥꯏ ꯑꯦꯀꯥꯎꯟꯗꯣ ꯑꯗꯣ ꯀꯩꯅꯣ ꯈꯔ ꯇꯧꯋꯦ ꯈꯣꯠꯂꯦꯅ ꯍꯥꯏꯔꯝꯕꯅꯦ
ꯑꯥ
ꯑꯩꯗꯤ ꯀꯨꯏꯗ꯭ꯔꯤ ꯍꯥꯏꯕ ꯍꯟꯗꯛ ꯊꯥꯁꯤ ꯉꯥꯛꯛꯇꯅꯦꯕ ꯌꯥꯎꯖꯔꯤꯁꯦ ꯑꯩꯈꯣꯏꯗꯤ
ꯑꯩꯁꯨ ꯎ ꯀꯨꯏꯗ꯭ꯔꯤ
ꯍꯟꯗꯛꯀꯤ ꯑꯃ ꯃꯣꯏꯒꯤ ꯑꯁꯤ ꯀꯣꯜ ꯇꯧꯕꯒꯤꯁꯦ ꯁꯤꯗꯅꯦꯅ ꯌꯥꯎꯔꯛꯏꯁꯦ ꯑꯇꯩ ꯍꯥꯟꯅꯒꯤꯒ ꯑꯝꯇ ꯌꯥꯎꯗꯦꯗ ꯈꯪꯗꯦꯕ ꯑꯩꯁꯨ ꯀꯩꯅꯣꯅ ꯑꯩꯈꯣꯏ ꯀꯥꯅ ꯂꯩꯕ ꯑꯉꯥꯡꯗꯨ ꯍꯥꯏꯔꯛꯑꯀꯥꯟꯗ ꯑꯗꯨꯝ ꯑꯩꯅ ꯍ ꯃꯥ ꯑꯩꯁꯨ ꯌꯥꯎꯈꯤꯅꯦ ꯑꯗꯨꯗꯤ ꯑꯗꯨꯝꯝ ꯂꯩ ꯑꯗꯨ ꯀꯩꯗꯧꯔꯅꯤ ꯑꯗꯨꯝ ꯄꯩꯁꯥ ꯈꯔ ꯇꯥꯟꯒꯦ ꯈꯣꯠꯀꯦꯅ ꯍꯥꯏꯔ ꯀꯥꯟꯗ ꯃꯉꯣꯟꯗ ꯑ ꯑꯗꯨꯗꯤ ꯍ ꯆꯦꯜ
ꯃꯥꯗꯤ ꯀꯨꯏꯔꯗꯥꯏꯅꯦ
ꯃꯥꯗꯤ ꯀꯨꯏꯗ꯭ꯔꯤ ꯃꯥꯅ ꯆꯞ ꯃꯥꯟꯅꯩ ꯃꯥ ꯍꯟꯗꯛꯇ ꯌꯥꯎꯖꯕꯗ ꯉꯥꯏꯔꯤ
ꯑꯣ
ꯃꯥꯁꯨ ꯍꯟꯗꯛꯇꯅ ꯑꯩꯈꯣꯏ ꯄꯨꯟꯅ ꯌꯥꯎꯃꯤꯟꯅꯩꯅꯦ ꯃꯥꯒꯩꯒ
ꯑꯣ ꯑꯗꯨꯗꯤ ꯅꯪꯅ ꯍꯥꯜꯂꯦ ꯑꯩꯉꯣꯟꯗꯒꯤ
ꯑꯦ ꯅꯪꯅ ꯑꯃꯨꯛꯀꯩ ꯀꯨꯏꯗ꯭ꯔꯤꯕ ꯑꯣꯏꯔꯦ ꯑꯩꯗꯤ ꯃꯃꯥꯡ ꯊꯥ ꯑꯦꯛꯖꯥꯝ ꯍꯧꯗ꯭ꯔꯤꯉꯩ ꯃꯃꯥꯡꯗꯏꯗ ꯌꯥꯎꯕꯅꯦ
ꯅꯪꯒꯤ ꯂꯩꯃꯤꯟꯅꯕꯗ ꯃꯃꯅꯕꯤꯗꯨꯗꯤ ꯌꯥꯎꯍꯟꯗ꯭ꯔꯣ
ꯑꯩꯒꯤ ꯀꯩꯅꯣ ꯑꯥꯏꯐꯣꯟꯅꯦ ꯑꯗꯨꯅ ꯌꯥꯗ꯭ꯔꯦ
ꯀꯩꯅꯣ ꯑꯥꯏ ꯐꯣꯟ ꯄꯥꯏꯈ꯭ꯔꯕꯣ
ꯎꯝ
ꯑꯁ ꯌꯥꯝ ꯑꯗꯨꯒꯤ ꯏꯁꯀꯣꯂꯔꯁꯤꯞꯀꯤ ꯄꯩꯁꯥꯀ ꯆꯥꯎꯔꯨꯗ ꯑꯣꯏꯔꯝꯅꯤ
ꯅꯣꯏ ꯅꯣꯏꯖꯨ ꯀꯣꯏ ꯗ ꯀꯩꯁꯨ ꯌꯥꯝ ꯍꯦꯟꯗꯦ ꯀꯩꯅꯣ ꯃꯣꯏ ꯀꯨꯟꯅꯦ ꯐꯪꯉꯁꯦ ꯅꯣꯏꯁꯨ ꯀꯨꯟ ꯌꯧꯗꯕ ꯈꯤꯇꯪꯅꯦ ꯂꯨꯄꯥ ꯆꯥꯃꯉꯥꯗ ꯀꯩꯅꯣꯗ ꯋꯥꯗꯥꯏꯅꯦ
ꯆꯋꯥꯕ ꯅꯠꯇꯦ ꯃꯌꯥꯝ ꯋꯥꯠꯄꯅꯦ
ꯃꯦꯝꯡ ꯍꯥꯇꯦ ꯅ ꯇꯔꯥꯃꯥꯄꯜꯂ ꯀꯌꯥꯅꯣꯝ ꯐꯪꯉꯤ ꯍꯥꯏꯗꯨꯗꯤ
ꯍꯣꯏꯌꯦ ꯑꯗꯨ ꯑꯣꯏꯔꯁꯨ ꯑꯩꯈꯣꯏꯒꯤꯗꯤ ꯑꯦꯗꯃꯤꯁꯟꯗꯨ ꯌꯦꯡꯉꯣ
ꯍꯣꯏ ꯍꯣꯏ ꯅꯣꯏꯅ ꯑꯃꯨꯛ ꯑꯦꯠꯃꯤꯁꯟꯗꯣ ꯌꯥꯝ ꯊꯤꯅ ꯆꯥꯎꯋꯦ ꯑꯩꯈꯣꯏꯅ ꯑꯃꯨꯛ ꯑꯦꯠꯃꯤꯁꯟꯗꯨꯗ ꯍꯥꯏꯒꯦ ꯇ ꯈꯥꯏꯈꯤꯅꯒ ꯍꯥꯏꯕ
ꯎꯝ ꯑꯗꯨꯒꯤꯅꯦ ꯌꯥꯝ ꯊ ꯀꯥꯟꯅꯕ ꯑꯩꯈꯣꯏꯒꯤꯅ ꯂꯣꯏꯔꯦ
ꯅꯣꯏꯁꯨ ꯀꯥꯟꯅꯗꯗꯤ ꯅꯣꯏꯁꯨ ꯃꯤ ꯏꯟꯇꯔꯦꯛꯁꯟ ꯇꯧꯕ ꯌꯥꯝ ꯈꯣꯠꯄ ꯌꯥꯝ ꯍꯩꯍꯜꯂꯦ ꯑꯗꯨꯗꯤ ꯇꯨꯔꯤꯖꯝꯅꯤꯅ ꯀꯥꯟꯅꯗ꯭ꯔꯣ ꯇꯝꯕꯒꯤꯦ
ꯀꯥꯟꯅꯩ ꯀꯔꯤꯅꯣ ꯅꯪꯅ ꯇꯧ ꯇꯧ ꯁꯨꯔꯤꯁꯤꯅ
ꯀꯩꯅꯣꯅꯦ ꯆꯥꯔꯖꯔ ꯃꯔꯤꯅ ꯊꯥꯕ ꯑꯩꯅ ꯃꯣꯟꯗ
ꯎꯝ
ꯊꯕꯛꯁꯦ ꯂꯩꯇꯕꯅꯤꯅꯀꯣ ꯑꯗꯨꯝ ꯊꯥꯥꯁꯅꯔꯤꯕ ꯐꯗꯨꯗ
ꯑꯩꯁꯨ ꯍꯣꯁꯇꯦꯜꯗ ꯂꯩꯕꯗꯣ ꯀꯣꯛꯁꯦ ꯉꯥꯎꯒꯦ ꯇꯧꯋꯦ ꯊꯕꯛ ꯂꯩꯇꯕꯒꯤ
ꯎꯝ ꯉꯥꯎꯋꯦ ꯑꯁꯦꯡꯕꯩꯁꯨ ꯑꯩꯁꯨ ꯍꯧꯖꯤꯛ ꯀꯟꯅ ꯉꯥꯎꯔꯤ
ꯑꯁ ꯕꯣꯔꯥ ꯉ ꯉꯥꯎꯕꯅꯤ ꯑꯣꯜꯂꯤꯗꯣ
ꯅꯪ ꯀꯩꯅꯣ ꯌꯦꯡꯉꯣꯏꯗ꯭ꯔꯣ ꯃꯦꯟꯐꯤꯠ
ꯃꯦꯟ ꯐꯤꯠ ꯅꯨꯃꯤꯠꯇ ꯑꯩꯒꯤ ꯌꯥꯁꯦ ꯎꯝ ꯆꯦꯛꯑꯞ ꯆꯠꯄ ꯂꯨꯄ ꯅꯨꯃꯤꯠ ꯇꯥꯗꯧ ꯃꯥꯜꯂꯦ
ꯑꯗꯨꯗꯤ ꯂꯥꯛꯑꯔꯣꯏꯅꯦ
ꯎꯝ ꯂꯥꯛꯇꯧꯕ ꯃꯥꯟꯗ꯭ꯔꯦ
ꯃꯦꯟꯁꯤ ꯗꯦꯠ ꯁꯤꯛꯁꯇꯩꯅ ꯑꯦꯟ ꯐꯧꯅꯤ ꯀꯩꯅꯣ ꯅꯨꯃꯤꯠ ꯑꯃꯨꯛꯇ ꯁꯪꯉꯔꯣꯏꯗ꯭ꯔꯥ ꯍꯥꯏꯁꯦ
ꯍꯣꯏ ꯑꯦꯠ ꯅꯨꯃꯤꯠꯇ ꯇꯥꯔꯛꯇꯧꯕ ꯃꯥꯜꯂꯦꯕ ꯑꯩꯒꯤꯗꯣ
ꯎ ꯑꯦꯗꯤ ꯈ꯭ꯥꯏ ꯂꯥꯡꯗꯣꯏꯁꯤꯅ ꯑꯦꯠ ꯂꯥꯡꯗꯧ ꯃꯥꯜꯂꯦꯕ ꯏꯁꯩ ꯖꯒꯣꯏ ꯀꯩꯀꯩ ꯃꯣꯏꯒꯤ ꯃꯤꯁꯇꯔ ꯃꯤꯁꯦꯁ ꯈꯟꯕꯁꯤꯡꯗꯣ
ꯍꯣꯏꯣꯏ ꯑꯁ ꯑꯩ ꯋꯥꯅ ꯆꯠ ꯀꯌꯥꯝ ꯈꯜꯂꯝꯃꯒꯦ ꯑꯗꯨ ꯌꯥꯗꯧ ꯃꯥꯟꯁꯤꯜꯂꯛꯇ꯭ꯔꯕ
ꯅꯪ ꯌꯥꯒꯗꯧꯔꯒꯦ
ꯑꯩꯌꯥ ꯁꯦꯝꯗꯣꯔꯦ
ꯅꯪ ꯌꯥꯌꯥ ꯇꯔꯥ ꯐꯥꯗꯣꯏꯔꯣ
ꯎꯝ
ꯑꯁ ꯅꯪ ꯌꯥꯔꯒꯁꯨꯧ ꯌꯧꯗꯕꯁꯨ ꯕꯨ
ꯑꯦ ꯃꯅꯨꯡꯁꯤꯗ ꯑꯃ ꯆꯪꯉꯒ ꯃꯊꯛꯇ ꯑꯃꯨꯛ ꯄꯣꯛꯈꯠꯂꯛꯏꯁꯤꯗꯤ
ꯑꯣ ꯑꯩꯁꯨ ꯂꯩ ꯋꯥꯅꯤ ꯅꯪꯗ ꯅꯠꯇꯦ ꯌꯥꯝ
ꯑꯗꯨ ꯁꯦꯝꯃꯅꯦꯕ ꯌꯥꯝ ꯆꯤꯑꯕ
ꯌꯥꯈꯥꯗꯀꯣ ꯑꯩꯁꯦ ꯂꯩꯑꯕ ꯅꯪ ꯍꯥꯏꯗꯤ ꯄꯨꯔꯥ ꯃꯈꯥ ꯑꯃ ꯆꯠꯊꯔꯒꯀꯣ ꯑꯇꯩꯗꯨꯅ ꯌꯥ ꯄꯩꯡꯉꯩꯖ ꯆꯠꯂꯒ ꯌꯥꯝ ꯃꯈꯥ ꯑꯗ ꯄꯥꯛ ꯆꯠꯊꯔꯒ ꯃꯥꯏ ꯃꯅꯤꯡꯗꯅ ꯍꯔ ꯂꯩꯕ ꯎ ꯑꯗꯣ ꯌꯥ ꯁꯠꯄꯗꯨ ꯇꯜꯂꯦ ꯍꯥꯏꯕ ꯅꯥꯏ ꯍꯥꯏꯕ ꯅꯥꯅꯤ ꯍꯥꯏꯕ ꯃꯣꯏ ꯑꯩꯈꯣꯏ ꯏꯃꯥꯟꯅꯕ ꯑꯃ ꯂꯣꯗ ꯌꯥꯎ ꯑꯁ ꯃꯣꯏ ꯏꯃꯥꯥꯁꯦ ꯌꯥꯇ꯭ꯔꯥ ꯐꯥꯏꯌꯦꯕꯀꯣ ꯑꯗꯣ ꯑꯁ ꯃꯥꯥꯏ ꯌꯥꯁꯜꯂꯨꯕꯩ ꯂꯥꯛꯄ ꯈꯣꯠꯄ ꯇꯧꯕꯗꯣ ꯌꯥꯝ ꯅꯥꯗꯧ ꯃꯥꯜꯂꯦ ꯍꯥꯏꯕ
ꯅꯥꯗꯣꯏꯅꯦ ꯑꯁ ꯑꯗꯨ ꯈꯟꯕꯗ ꯑꯃꯨꯛ ꯐꯥꯅꯤꯉꯣꯠꯇ꯭ꯔꯕ
ꯑꯩꯁꯦ ꯃꯃꯥꯡꯗ ꯐꯥꯒꯦ ꯇꯧꯔꯝꯕꯅꯦꯕ ꯑꯗꯨꯒꯤ ꯅꯥꯕꯗꯣ ꯑꯗꯨ ꯈꯟꯕꯗ ꯑꯃꯛ ꯊꯥꯖꯦꯀꯣ
ꯑꯥ
ꯒꯤ ꯑꯗꯨꯝ ꯈꯜꯂꯒ ꯂꯩ ꯍꯥꯏꯕ
ꯑꯗꯣ ꯅꯪ ꯐꯥꯎ